ꯎ ꯅꯨꯡꯉꯥꯏꯔꯤꯕꯔꯤꯕ꯭ꯔꯣꯅꯨꯡ ꯍꯣꯏ
ꯁꯖꯤꯛ ꯈꯥꯛ ꯐꯣꯟꯗꯧ ꯐꯪꯉꯒ ꯑꯃꯨꯛꯀ ꯅꯨꯡꯉꯥꯏꯔꯤꯕ꯭ꯔꯣ ꯇꯧꯔꯛꯑꯦ ꯌꯥꯝ ꯅꯨꯡꯉꯥꯏꯔꯤꯌꯦꯗ ꯀꯩꯗꯧꯔꯤꯅꯣ ꯅꯪꯗꯤ
ꯑꯩꯒꯤꯁꯨ ꯐ꯭ꯔꯤꯗ ꯑꯗꯨꯝ ꯂꯩꯌꯦ
ꯅꯨꯡꯉꯥꯏꯕꯅꯦ ꯐ꯭ꯔꯤꯗ ꯂꯩꯕꯅ
ꯍꯣꯏ
ꯑꯩꯈꯣꯏꯒꯤ ꯌꯨꯝꯒꯤ ꯀꯩꯅꯣꯗꯣ ꯌꯨꯝꯒꯤ ꯁꯨꯃꯥꯡꯒꯤ ꯇꯦꯔꯦꯁꯀꯤ ꯃꯊꯛꯀꯤꯗꯣ
ꯑꯥ
ꯀꯥꯡ ꯈꯨꯌꯝ ꯁꯤꯗꯤꯀꯦ ꯑꯗ
ꯑꯍꯣꯏ ꯑꯩꯈꯣꯏꯁꯨ ꯑꯩꯁꯨ ꯑꯩ ꯍꯧꯖꯤꯛ ꯃꯄꯥꯟꯗ ꯂꯩꯔꯤꯕꯅꯤ
ꯀꯩꯅ ꯃꯄꯥꯟꯗ ꯂꯩꯕꯅ ꯐꯣꯟ ꯇꯧ ꯉꯁꯥꯏ ꯌꯨꯝ ꯃꯅꯨꯡꯗ ꯂꯩꯔꯤꯔꯣ
ꯉꯁꯥꯏꯁꯨ ꯃꯄꯥꯟꯗ ꯂꯩꯌꯦ ꯑꯗꯨ ꯑꯣꯏꯔꯁꯨ
ꯂꯩꯦ ꯑꯗꯨ
ꯆꯥꯛ ꯆꯥꯕꯗꯣ ꯂꯣꯏ ꯆꯥꯛ ꯆꯥꯕ ꯂꯣꯏꯕꯗꯣ ꯑꯗꯨ ꯍꯣꯏ ꯑꯗꯨꯒꯤ ꯑꯦꯛꯁꯔꯁꯥꯏꯁꯀꯨꯝꯕ ꯇꯧꯅꯕ
ꯃꯄꯥꯟꯗ ꯑꯣ ꯑꯩꯁꯨ ꯑꯩꯁꯨ ꯃꯄꯥꯟꯗ ꯂꯩꯌꯦ ꯍꯥꯏꯕꯗꯤ ꯏꯆꯦꯒ ꯑꯈꯣꯏꯅꯤ ꯂꯩꯃꯤꯟꯅꯕꯅꯦꯕ
ꯎꯝ
ꯑꯗꯣ ꯏꯆꯦ ꯑꯈꯣꯏꯅꯤ ꯂꯩꯃꯤꯟꯅ ꯏꯆꯦꯁꯨ ꯐꯣꯟꯒꯨꯝꯕ ꯌꯦꯡ ꯂꯩꯌꯦ ꯑꯗꯨ ꯑꯩꯁꯨ ꯌꯥꯝ ꯁꯥꯕꯀꯣ
ꯎꯝ
ꯁꯥꯕꯒꯤ ꯑꯁ ꯅꯨꯡꯁꯤꯠꯁꯦ ꯈꯔ ꯅꯨꯡꯁꯤꯠꯁꯦ ꯏꯁꯥꯗ ꯈꯔ
ꯎꯝ
ꯑꯗꯨ ꯅꯨꯡꯁꯤꯠ ꯀꯩꯅꯣ ꯇꯧꯅꯤꯡꯉꯥꯏ ꯃꯊꯛꯇ ꯀꯥꯔ ꯂꯩꯕꯅꯤ ꯈꯔ ꯂꯩꯔꯗꯤ ꯑꯃꯨꯛ ꯀꯨꯝꯃꯅꯤ ꯀꯨꯝꯃꯒ ꯀꯩꯅꯣ ꯇꯧꯕ ꯌꯥꯕ ꯇꯧꯔꯅꯤ
ꯎꯝ
ꯅꯪꯗꯤ
ꯑꯩꯖꯨ ꯑꯗꯨꯝ ꯂꯩꯑꯦꯅꯤ
ꯇꯧꯅꯤꯡꯉꯥꯏꯁꯨ ꯂꯩꯇꯦꯗꯨ ꯂꯥꯏꯔꯤꯛ ꯄꯥꯅꯤꯡꯉꯩ ꯂꯩ ꯑꯗꯨ ꯑꯣꯏꯔꯁꯨ ꯇꯟ
ꯑꯁ ꯅꯪꯗ ꯍꯥꯏꯔꯅꯨ ꯑꯩꯁꯨ ꯁꯤꯒꯤ ꯊꯥꯒꯤ ꯑꯦꯛꯖꯥꯝ ꯂꯩꯕꯅꯦ
ꯑꯣ
ꯑꯦꯛꯖꯥꯝ ꯂꯩꯌꯦ ꯑꯗꯨ ꯔꯦꯖꯤꯁꯇꯔ ꯇꯧꯕꯁꯨ ꯑꯥ ꯂꯤꯁꯤꯡ ꯑꯅꯤꯒ ꯆꯥꯝꯃꯔꯤ ꯔꯤꯖꯤꯁꯇꯔ ꯇꯧꯔ ꯊꯥꯗꯣꯏꯅꯦꯕ
ꯑꯥ
ꯍꯥ ꯉꯁꯤ ꯇꯧꯗꯤ ꯇꯧꯕꯤꯈ꯭ꯔꯦ ꯑꯗꯨ ꯈꯪꯗꯦ ꯊꯥꯗꯣꯛꯀꯦꯔꯥ ꯊꯥꯗꯣꯛꯑꯣꯏꯒꯦꯔꯥ ꯒ꯭ꯌꯥꯟ ꯇꯥꯗꯦ ꯊꯥꯗꯤ ꯊꯥꯗꯣꯏꯅꯦ
ꯀꯔꯤ ꯑꯦꯛꯖꯥꯝ ꯅꯣ
ꯅꯪ ꯊꯥꯗꯣꯏꯁꯤ ꯑꯩꯁꯦ ꯍꯣꯔꯦꯟꯅ ꯐꯖꯅ ꯍꯥꯏꯕꯤꯒꯦꯀꯣ ꯑꯩꯅ ꯊꯥꯒꯗꯕ
ꯍꯣꯏ ꯍꯣꯏ ꯍꯣꯏ ꯀꯣꯂꯦꯖꯗꯤ ꯀꯥꯕ ꯂꯣꯢꯔꯝꯅꯤꯕꯣ
ꯍꯣꯏ ꯑꯩꯗꯤ ꯀꯨꯝꯁꯤꯅꯀꯣ ꯑꯩꯁꯨ ꯏꯟꯇꯔꯟꯁꯤꯞ ꯇꯧꯕ ꯂꯣꯏꯕꯅꯦꯕ
ꯎꯝ
ꯑꯗꯨꯒꯤ ꯍꯧꯖꯤꯛ ꯐꯥꯎꯒꯤꯗꯤ ꯂꯣꯏꯔꯦ ꯍꯥꯏꯇꯥꯔꯦ
ꯑꯥ
ꯀꯩꯗꯧꯁꯤꯔꯥ ꯈꯪꯗꯦ ꯍꯥꯏꯗꯤ ꯄꯨꯟꯁꯤꯁꯦ ꯑꯗꯨꯝ ꯑꯩꯈꯣꯏꯅ ꯈꯟꯕꯒ ꯂꯥꯛꯄꯒ ꯇꯣꯉꯥꯜꯂꯦꯅ ꯅꯠꯇ꯭ꯔꯥ ꯑꯩꯈꯣꯏꯅ ꯈꯟꯕꯅ ꯑꯁꯥ ꯑꯃ ꯂꯥꯛꯄꯅ ꯑꯃ ꯇꯧꯕꯅꯤꯅ ꯀꯩꯗꯧꯔꯨꯅꯤ ꯈꯪꯗꯦ ꯗꯨꯒꯤ ꯑꯗꯨꯝ ꯌꯥꯅꯕ ꯆꯠꯂꯤ ꯍꯧꯖꯤꯛ ꯐꯥꯎꯗꯤ
ꯎꯝ ꯗꯨꯝ ꯆꯠꯄꯅ ꯐꯥꯏꯌꯦꯗ
ꯍꯣꯏ ꯃꯊꯥꯁꯨ ꯃꯊꯥꯗꯤ ꯗꯨꯝ ꯁꯥꯏꯌꯦꯕꯀꯣ
ꯎꯝ
ꯈꯪꯗꯦ ꯁꯥꯔꯁꯨ ꯀꯩꯗꯧꯔꯨꯅꯤ ꯅꯠꯇ꯭ꯔꯥ
ꯍ‌ꯣꯏ
ꯅꯣꯏꯒ ꯑ ꯀꯩ ꯑꯥ ꯍꯌꯦꯡ ꯀꯩꯗꯧꯗꯣꯏꯕ
ꯍꯌꯦꯡꯖꯨ ꯗꯨꯝ ꯂꯩꯔꯅꯤꯗ ꯈꯪꯗꯦ ꯎꯝ ꯇꯟꯒꯤ ꯅꯣꯇꯤꯁ ꯊꯣꯛꯑꯗꯤ ꯗꯨꯝ ꯅꯨꯡꯗꯥꯡꯗꯩ ꯍꯧꯔꯅꯤꯗ ꯊꯣꯛꯇ꯭ꯔꯤ ꯐꯥꯎꯗꯤ ꯗꯨꯝ ꯂꯩꯗ‌ꯣꯏꯅ‌ꯦ ꯐ꯭ꯔꯤꯗ
ꯑ ꯐ꯭ꯔꯤꯗ ꯂꯩꯔꯗꯤ ꯗꯨꯝ ꯐꯥꯎꯔꯛꯑꯣꯅꯦ
ꯍꯣꯏ ꯍꯣꯏ ꯐꯥꯎꯔꯛꯀꯦ
ꯍ‌ꯣꯏꯅ‌ꯦ ꯏꯃꯥꯟ ꯏꯃꯥꯟꯅꯕꯤꯖꯦ ꯗꯨꯝ ꯐꯥꯎꯗꯕ ꯀꯨꯏꯃꯟꯒ꯭ꯔꯕꯒꯤꯀꯣ ꯃꯤꯁꯦ ꯗꯨꯝ ꯑꯥ ꯂꯥꯞꯅꯕ ꯍꯥꯏꯇꯥꯔꯦꯀ‌ꯣ
ꯎꯝ
ꯊꯥꯏꯅ ꯂꯨꯅ ꯇꯤꯟꯅꯕ ꯏꯃꯥꯟꯅꯕꯤꯁꯤ ꯌꯥꯝ ꯂꯩꯌꯦꯕ
ꯍꯣꯏ
ꯗꯨ ꯃꯇꯝꯒꯤ ꯃꯇꯨꯡ ꯏꯟꯅ ꯅꯪꯁꯨ ꯊꯕꯛ ꯇꯣꯉꯥꯟ ꯇꯧꯕ ꯑꯩꯁꯨ ꯊꯕꯛ ꯇꯣꯉꯥꯟꯅ ꯇꯧꯕ ꯃꯥꯏ ꯇꯣꯡꯉꯥꯟ ꯈ꯭ꯔ ꯂꯝꯕꯤꯗ ꯇꯣꯡꯉꯥꯟꯈ꯭ꯔꯕꯒꯤ ꯗꯨꯝ ꯂꯥꯞꯈ꯭ꯔꯦꯕ
ꯍꯣꯏ
ꯌꯥꯝ ꯅꯨꯡꯁꯤ ꯅꯨꯡꯁꯤꯕ ꯏꯃꯥꯟꯅꯕ ꯏꯃꯥꯟꯅꯕꯤꯁꯤꯡꯗꯣ
ꯑꯩꯗꯤ ꯏꯃꯥꯟꯅꯕꯤ ꯍꯥꯏꯕꯁꯦ ꯇꯤꯟꯅꯥꯕ ꯍꯩꯇꯕꯅꯤꯅ‌ꯦ
ꯍꯩ ꯇꯥꯕꯅꯤ ꯑꯁ
ꯅꯕꯤꯁꯦ ꯂꯩꯇꯦꯅꯦ
ꯅꯪ ꯑꯁ ꯅꯨꯄꯥ ꯈꯔ ꯑꯗꯨꯃꯥꯏꯅ ꯇꯧꯕ ꯌꯥꯎꯕꯅꯦ ꯅꯨꯄꯤ ꯇꯤꯟꯅꯕ ꯍꯩꯇꯕꯀꯣ ꯑꯗꯣ ꯑꯩꯈꯣꯏ ꯈꯨꯟꯗ ꯃꯤ ꯑꯃ ꯂꯩꯌꯦ
ꯍꯣꯏ ꯅꯨꯄꯤꯁꯦ ꯍꯥꯏꯕꯗꯤ ꯅꯨꯄꯤꯅꯁꯨ ꯑꯩꯉꯣꯟꯗ ꯐ꯭ꯔꯦꯟꯂꯤ ꯇꯧꯗꯕ ꯑꯗꯨꯗꯤ ꯑꯩꯁꯨ ꯈꯔ ꯏꯟꯊ꯭ꯔꯣꯕꯔꯠ ꯑꯣꯏꯕꯒꯤ
ꯍꯥꯥ
ꯐꯥꯒꯤ ꯇ‌ꯧꯊ‌ꯣꯛꯄ ꯍꯥꯏ ꯇꯥꯔ‌ꯦ ꯍꯥꯏ ꯇꯤꯟꯅꯕꯨꯗꯤ ꯈꯔꯕꯨꯗꯤ ꯇꯤꯟꯅꯩ ꯑꯩꯉꯣꯟꯗ ꯐ꯭ꯔꯤ ꯇꯧꯔꯒ ꯂꯥꯛꯄꯕꯨꯗꯤ ꯑꯗꯨꯝ ꯋꯥꯔꯤꯗꯤ ꯑꯗꯨꯝ ꯈꯣꯠꯄ ꯑꯗꯨꯝ ꯁꯥꯟꯅꯩ
ꯍꯣꯏꯅꯦ ꯇꯧꯕꯅꯦ
ꯅꯠꯇ꯭ꯔꯥꯗꯤ ꯅꯨꯄꯥ ꯑꯇꯧꯞꯄꯗꯤ ꯂꯩꯌꯦꯗꯅ ꯅꯨꯄꯤ ꯇꯤꯟꯅꯕ ꯍꯩꯕ ꯐꯥꯒꯤ ꯇꯧꯔ ꯈ‌ꯣꯠꯄ ꯑꯗꯨꯝ ꯇꯧꯕ
ꯍꯣꯏ ꯂꯩꯕꯅꯦ ꯑꯩꯈꯣꯏ ꯈꯨꯟꯂꯣꯝꯗꯁꯨ ꯂꯩꯌꯦ ꯑꯃ ꯅꯨꯄꯥ ꯅꯪꯒꯤ ꯇꯥꯏꯞꯇ ꯑꯗꯨ ꯃꯥ ꯇꯤꯟꯅꯔꯤꯁꯦ ꯑꯩ ꯈꯛꯇꯅꯦ ꯃꯥꯁꯦ ꯍꯧꯖꯤꯛꯀꯥꯟꯗꯤ ꯁꯤꯚꯥꯏ ꯑꯣꯟ ꯑꯣꯏꯈ꯭ꯔꯦ
ꯑꯥ
ꯑ ꯑꯗꯥ ꯑꯩꯅ ꯐꯥꯒꯤ ꯍꯦꯛ ꯇꯧꯕꯅꯦ ꯃꯥ ꯃꯥꯅ ꯍꯥꯏꯕꯅꯦ ꯃꯥ ꯅꯨꯄꯤ ꯑꯝꯇ ꯇꯤꯟꯅꯗꯦ ꯍꯥꯏ ꯑꯩ ꯈꯛꯇꯅꯦ ꯍꯥꯏꯕꯗꯤ ꯃꯥꯁꯨ ꯑꯗꯨꯝ ꯀꯨꯏꯅ ꯇꯤꯟꯅꯔꯛꯇꯕꯒꯤ ꯍꯥꯏꯁꯤꯔꯥ ꯃꯥꯁꯨ ꯇꯤꯟꯅꯕꯁꯦ ꯄꯥꯛ ꯍꯩꯇꯦ ꯍꯥꯏꯌꯦꯕ ꯑꯗꯨꯝ ꯇꯤꯟꯅꯔꯒ ꯋꯥꯔꯤ ꯁꯥꯟꯅꯔ ꯇꯧꯕꯗꯣ ꯃꯥ ꯍꯩꯇꯦ ꯍꯥꯏꯌꯦꯕ
ꯎꯝ
ꯑꯥ ꯑꯩꯗꯤ ꯇꯧꯕ ꯍꯩꯇꯦ ꯑ ꯑꯩꯅ ꯀ꯭ꯔꯤꯒꯤ ꯍꯩꯇꯕꯅꯣ ꯍꯥꯏꯔ ꯍꯥꯏꯕꯤꯕ ꯑꯗꯨꯗ ꯑꯩꯗꯤ ꯃꯥꯅ ꯐꯣꯟ ꯇꯧꯔꯛꯇꯦꯕꯀꯣ
ꯎꯝ
ꯑꯩꯅ ꯑꯗꯨꯝ ꯇꯧꯕꯤꯅꯦ ꯍꯥꯏꯗꯤ ꯃꯥꯗꯣ ꯑ ꯃꯁꯥꯒꯤ ꯀꯩꯅꯣ ꯍꯩꯇꯕ
ꯍꯣꯏ ꯗꯨꯝ ꯂꯩꯌꯦꯅꯦ ꯀꯩ ꯍꯥꯏꯖꯦ
ꯃꯉꯣꯟꯗ
ꯍꯣꯏ
ꯌꯥꯝ ꯅꯨꯡꯁꯤꯕꯅꯦꯗ
ꯅꯨꯄꯤ ꯇꯤꯟꯅꯥꯕ ꯍꯥꯏꯕꯁꯦ
ꯑꯥ ꯃꯣꯏꯒꯤꯁꯦ ꯕꯤꯅꯤꯐꯤꯠꯇꯤ ꯌꯥꯝ ꯂꯩꯕꯅꯦ
ꯀꯥꯟꯅꯕ ꯍꯥꯏꯗꯤ ꯑꯩꯈꯣꯏꯁꯨ ꯏꯃꯥꯟꯅꯕ ꯍꯥꯏꯗꯤ ꯂꯣꯏꯅ ꯀꯥꯟꯅꯕ ꯉꯥꯛꯇꯅꯦ ꯍꯥꯏꯗꯤ ꯏꯃꯥꯟꯅꯕ ꯑꯣꯏꯔꯣ ꯏꯃꯥꯟꯅꯕꯤ ꯑꯣꯏꯔꯣ ꯍꯥꯏꯕꯗꯤ ꯋꯥꯔꯛꯄ ꯃꯇꯝꯖꯨ ꯗꯨꯝ ꯌꯥꯎꯋꯦꯅ ꯍꯥꯏꯗꯤ ꯅꯪꯖꯨ ꯃꯔꯛꯇ ꯃꯔꯛꯇ ꯗꯨꯝ ꯌꯥꯝ ꯋꯥꯕ ꯃꯇꯝ ꯌꯥꯎ ꯑꯩ ꯑꯣꯏꯔꯣ ꯑꯩꯖꯨ ꯑꯥ ꯇꯧꯕ ꯍꯩꯕ ꯈꯣꯠ ꯇꯕ ꯌꯥꯝ ꯌꯥꯎꯋꯦꯕ
ꯎꯝ
ꯗꯨꯒꯨꯝꯕꯗ ꯑꯗꯨꯝ ꯏꯃꯥꯟꯅꯕꯤ ꯑꯣꯏꯔꯣ ꯏꯃꯥꯟꯅꯕ ꯑꯣꯏꯔꯣꯠ ꯑꯥ ꯑꯁꯤ ꯇꯧꯋꯦ ꯑꯩ ꯅꯨꯄꯥꯅ ꯄꯥꯡꯕ ꯉꯝꯗꯕ ꯃꯇꯥꯡꯗ ꯅꯨꯄꯤ ꯄꯥꯡꯕꯤꯕ ꯑꯗꯨ ꯅꯨꯄꯤꯅ ꯄꯥꯡꯕ ꯉꯟꯕ ꯅꯨꯄꯥ ꯄꯥꯡꯕꯤꯕ ꯑꯗꯨꯃꯥꯏꯅ ꯑꯣꯏꯌꯦꯕ
ꯍ
ꯅꯪꯁꯨ ꯑꯁꯦꯡꯕ ꯑꯣꯏꯗꯧ ꯃꯥꯜꯂꯦ ꯋꯥ ꯄꯥꯛ ꯉꯥꯡꯗꯦ
ꯍꯣꯏ ꯋꯥꯅꯤ ꯈꯪꯉꯤꯗ ꯋꯥ ꯉꯥꯡꯕ ꯍꯥꯏꯔꯤꯁꯦ ꯉꯥꯡꯅꯤꯉꯥꯏ ꯂꯩꯗꯕ ꯍꯥꯏꯕ ꯇꯥꯔꯦꯅꯦ
ꯁ ꯋꯥꯕꯨ ꯀꯔꯤꯡ ꯑꯩꯈꯣꯏ ꯂꯣꯟꯕ ꯍꯩꯂꯤꯁꯦ ꯉꯥꯡꯅꯤꯉꯥꯏꯅꯤꯅꯦ ꯀꯔꯤ ꯇꯧꯅꯤꯉꯥꯏꯔꯣ ꯗꯨꯃꯥꯏ ꯉꯥꯡꯉ ꯂꯩꯔꯦ ꯉꯥꯡꯉ ꯂꯣꯏꯔꯦꯅꯦ
ꯍꯣꯢ ꯑꯗꯨꯕꯨꯗꯤ ꯑꯗꯨꯝ ꯑꯣꯏꯔꯦ ꯗꯨꯑꯣꯏꯔꯁꯨ ꯂꯩꯌꯦꯗꯅ
ꯂꯩꯌꯦꯗꯅꯥ ꯎꯝ ꯎꯝ ꯋꯥ ꯉꯥꯡꯊꯣꯛꯄ ꯂꯩꯌꯦꯗꯅ ꯍꯣꯢꯅꯦ
ꯑꯗꯨꯒꯨꯝꯕꯗꯣ ꯌꯥꯎꯗꯕ ꯃꯤ ꯍꯥꯏꯕꯖꯦ ꯂꯨ ꯑꯍꯣꯏ ꯑꯩꯈꯣꯏ ꯃꯤ ꯍꯥꯏꯕꯁꯦ ꯇꯤꯟꯅꯥꯕ ꯍꯥꯏꯕꯁꯦ ꯌꯥꯝ ꯂꯨꯅ ꯇꯤꯟꯅꯥꯕꯁꯨ ꯅꯨꯉꯥꯏꯇꯕꯅꯤꯅ ꯍꯦꯛ
ꯅꯤꯅꯥ ꯍꯦꯛ
ꯑꯉꯥꯡ ꯑꯣꯏꯔꯤꯉꯥꯏꯗꯤ ꯇꯤꯟꯅꯥ ꯇꯤꯟꯅꯥꯕꯥ ꯃꯤꯕꯨꯗꯤ ꯍꯣꯏ
ꯕꯨꯗꯤ ꯍꯣꯏ
ꯑꯗꯨꯝ ꯅꯨꯉꯥꯏꯌꯦ ꯑꯗꯨ ꯑꯣꯏꯔꯁꯨ
ꯗꯨꯑꯣꯏꯔꯦ
ꯑꯇꯣꯞꯄ ꯃꯤꯒꯨꯝꯕ ꯂꯨꯅ ꯇꯤꯟꯅꯥꯔꯁꯨ ꯑꯗꯨꯝ ꯅꯨꯉꯥꯏꯗꯕꯁꯨ ꯌꯥꯎꯕꯅꯦ ꯈꯪꯕꯒꯨꯝ ꯈꯪꯗꯤ ꯈꯪꯕ ꯑꯗꯨ ꯑꯗꯨꯅ ꯈꯔ ꯔꯤꯁꯄꯦꯛꯁꯨ ꯑꯗꯨꯝ ꯌꯥꯎꯕꯅꯦꯗ
ꯍꯣꯏ
ꯔꯦꯁꯄꯦꯛꯁꯨꯨ ꯑꯗꯨꯅꯤ
ꯑ ꯏꯃꯥꯟꯅꯕ ꯏꯃꯥꯟꯅ ꯑꯩꯅ ꯌꯥꯝꯅ ꯂꯨꯅ ꯇꯤꯟꯅꯔꯛꯄ ꯑꯃꯥ ꯂꯩꯌꯦꯕꯀꯣ ꯑꯗꯨꯅꯦ ꯑꯩꯅꯥ ꯑꯗꯨꯝ ꯍꯧꯖꯤꯛꯁꯨ ꯃꯥꯁꯦ ꯌꯥꯝ ꯑꯗꯨ ꯖꯥꯠꯇꯤ ꯃꯥꯟꯅꯗꯦꯕ ꯃꯥꯒꯥ ꯑꯩꯒꯥ ꯖꯥꯠ ꯃꯥꯟꯅꯗꯦꯀꯣ ꯑꯗꯨꯝ ꯖꯥꯠ ꯖꯥꯠ ꯃꯥꯟꯅꯗ꯭ꯔꯁꯨ ꯃꯤ ꯑꯃ ꯑꯃꯁꯦ ꯑꯩꯈꯣꯏꯁꯦ ꯌꯥꯝ ꯅꯨꯡꯁꯤꯅꯩꯌꯦꯕꯥ ꯃꯃꯥꯅ ꯑꯣꯏꯔꯣ ꯃꯄꯥꯅ ꯑꯣꯏꯔꯁꯨ ꯃꯄꯥꯅꯁꯨ ꯃꯆꯥꯅ ꯃꯃꯥꯅꯥ ꯑꯦ ꯃꯃꯥ ꯃꯄꯥꯅ ꯑꯩꯉꯣꯟꯗ ꯃꯆꯥ ꯅꯨꯨꯄꯤꯗꯧꯅ ꯈꯟꯕꯗꯨ ꯇꯧꯋꯦꯕꯥ
ꯎꯝ
ꯁꯨꯝ ꯅꯨꯡꯁꯤꯅ ꯇꯧꯋꯤ ꯍꯩ ꯕꯨꯗꯤ ꯑꯩꯗꯤ ꯑꯗꯨꯒꯤ ꯏꯁ ꯏꯃꯥꯟꯅꯕꯤꯁꯤꯡꯁꯦ ꯌꯥꯝ ꯅꯨꯡꯁꯤꯌꯦ
ꯑ ꯎꯝ ꯑꯩꯖꯨ ꯌꯥꯝ ꯅꯨꯪꯁꯤꯌꯦ ꯑꯩ ꯑꯉꯥꯡꯅꯤ ꯇꯤꯟꯅꯔ
ꯍꯥꯥ
ꯂꯩꯕ꯭ꯔꯣꯕ ꯅꯪꯅꯥ ꯌꯥꯝꯅꯥ ꯂꯨꯅꯤ ꯇꯤꯟꯅꯕ
ꯍꯣꯏ ꯂꯩꯌꯦ ꯍꯧꯖꯤꯛꯇꯤ ꯑꯥꯔꯃꯤ ꯑꯥꯔꯃꯤ ꯑꯣꯏꯈ꯭ꯔꯦ ꯃꯥꯗꯤ ꯀ꯭ꯂꯥꯁ ꯇꯨꯋꯦꯜꯕ ꯂꯣꯏꯔꯦ ꯑꯦꯛꯖꯥꯝ ꯊꯥꯕꯁꯤ
ꯖꯥꯝ ꯊꯥꯕ ꯆꯠꯄꯥ
ꯢꯁ ꯢꯁ ꯁꯤꯗꯣ
ꯍꯣꯏ ꯐꯥꯕꯅꯤꯗꯥ ꯑꯗꯨꯝ ꯍꯥꯏꯕꯅꯣ ꯑꯣ ꯏꯃꯥꯟꯅꯕ ꯏꯃꯥꯟꯅꯕꯤꯁꯤꯡꯁꯦ ꯑꯗꯨꯝ ꯑꯩꯈꯣꯏꯅꯕꯨ ꯂꯨꯅ ꯈꯜꯂꯒꯥ ꯇꯧꯔꯗꯤꯀꯣ
ꯎꯝ
ꯑꯗꯨꯝ ꯅꯨꯡꯉꯥꯏꯕꯅꯤ ꯍꯥꯏꯕꯗꯤ ꯑꯍꯣꯏ ꯅꯪꯒꯤ ꯅꯪꯁꯦ ꯑꯩꯒꯤ ꯕꯦꯁ ꯑꯣꯏꯔꯝꯗꯧꯗꯤ ꯃꯥꯟꯗꯤ ꯃꯥꯟꯕꯒꯨꯝ ꯃꯔꯛꯇꯗꯤ ꯃꯥꯜꯂꯦ ꯃꯔꯛꯇꯗꯤ ꯃꯥꯟꯗꯦꯕꯥ ꯅꯪꯁꯨ ꯏꯟꯇꯔꯟꯁꯤꯞ ꯇꯧꯋꯦ ꯍꯥꯏꯕ ꯅꯠꯇ꯭ꯔꯣ
ꯍꯣꯏ ꯃꯥꯜꯂꯝꯅꯤꯗ ꯅꯪ
ꯅꯪ ꯍꯧꯖꯤꯛ ꯏꯟꯇꯔꯟꯁꯤꯞ ꯇꯧꯔꯗꯤ ꯇꯧꯔꯗꯤ ꯑꯩꯒꯗꯤ ꯃꯥꯟꯅꯗ꯭ꯔꯦ ꯑꯩꯗꯤ ꯂꯣꯏꯔꯦꯕꯥ
ꯑꯣ ꯍꯣꯏ ꯅꯪꯅ ꯈꯪꯉꯤ
ꯑꯩꯅ ꯆꯍꯤ ꯑꯃꯒꯨꯝꯕ ꯍꯜꯂꯛ
ꯏꯟꯇꯔꯟꯁꯤꯞ ꯍꯥꯏꯔꯤꯁꯦ ꯑꯩꯈꯣꯏꯁꯦ ꯑꯦꯚ꯭ꯔꯤ ꯑꯦꯚ꯭ꯔꯤ ꯁꯦꯃꯤꯁꯇꯔ ꯇꯕ ꯑꯩꯈꯣꯢꯅ
ꯑꯣ ꯑꯗꯨ ꯑꯩꯈꯣꯏꯅ ꯆꯍꯤ ꯃꯔꯤ ꯆꯍꯤ ꯑꯍꯨꯝ ꯃꯇꯨꯡ ꯇꯧꯋꯦꯕꯀꯣ ꯑꯗꯨꯒꯤ ꯅꯪꯅ ꯈꯔꯥ ꯑꯉꯥꯡ ꯑꯣꯏꯔꯝꯒꯅꯤ
ꯍꯣꯏ ꯆꯍꯤ ꯑꯃ ꯁꯤꯅꯤꯌꯔ ꯑꯣꯏꯔꯝꯃꯅꯦ ꯑꯩ ꯍꯧꯖꯤꯛ ꯊꯥꯔꯠ ꯏꯌꯥ꯭ꯔ ꯀꯥꯗꯣꯏꯅꯦꯕ
ꯍꯣꯏ ꯑꯗꯨ ꯅꯪ ꯈ꯭ꯔꯥ ꯑꯩꯉꯣꯟꯗꯒꯤ ꯀꯩꯅꯣ ꯇꯧꯔꯦꯕꯀꯣ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
ꯑꯩꯈꯣꯏꯗꯤ ꯑꯩꯈꯣꯏ ꯌꯥꯝꯅ ꯆꯍꯤ ꯍꯦꯟꯗ꯭ꯔꯥꯁꯨ ꯅꯣꯏꯅ ꯂꯥꯡꯔꯛꯄꯗꯨꯒ ꯑꯩꯒ ꯌꯥꯝ ꯈꯦꯠꯅꯩꯌꯦ ꯑꯩꯈꯣꯏꯗꯤ ꯍꯥ ꯇꯝꯗ ꯂꯩꯌꯦꯅ
ꯑꯥ
ꯇꯝꯗ ꯂꯩꯕꯁꯦ ꯏꯃꯥꯟꯅꯕꯤꯒꯤ ꯇꯝꯒꯤ ꯏꯃꯥꯟꯅꯕꯤ ꯌꯥꯝ ꯂꯩꯌꯦꯕꯀꯣ
ꯑꯥ
ꯇꯝꯒꯤ ꯖꯒꯣꯏ ꯑꯣꯏꯕ ꯑꯣꯏꯔꯣ ꯇꯝꯒꯤ ꯀꯨꯝꯍꯩ ꯍꯔꯥꯎꯕꯁꯦ ꯑꯩꯗꯤ ꯌꯥꯎꯗꯕ ꯌꯥꯎꯗꯦ ꯑꯗꯨꯝ ꯌꯥꯎꯋꯦ ꯆꯠꯂꯒ ꯍꯣꯁꯇꯦꯜꯗ ꯂꯩꯕ ꯑꯣꯏꯔꯣ ꯍꯣꯁꯇꯦꯜ ꯂꯩꯔꯁꯨ ꯃꯣꯏꯒꯤ ꯀꯩꯅꯣꯝꯃ ꯂꯩꯔꯦ ꯍꯥꯏꯗꯤ ꯍꯦꯛꯇ ꯆꯠꯂꯦꯕ ꯑꯩꯗꯤ
ꯑꯣ ꯍꯣꯏ ꯑꯗꯨꯒꯤꯅꯤ ꯍꯣꯏ ꯆꯠꯇꯦ ꯍꯣꯏ
ꯑꯣ ꯑꯗꯨꯃꯥꯏꯅ ꯇꯧꯕꯒꯤꯅꯦ ꯑꯩꯈꯣꯏꯅ ꯌꯥꯝꯅ ꯆꯠꯂꯛꯄ
ꯑꯩꯈꯣꯏꯗꯤ ꯅꯨꯄꯤꯗꯤ ꯅꯨꯄꯤꯅꯤꯗꯅ ꯅꯨꯄꯥ ꯍꯥꯏ ꯁꯤꯗꯤ ꯀꯩꯍꯥꯏꯁꯤꯔ ꯑꯁ ꯑꯩ ꯑꯩꯈꯣꯏꯒꯨꯝꯕ ꯃꯤꯗꯤ ꯃꯄꯥꯟꯁꯨ ꯌꯥꯝ ꯊꯣꯛꯅꯤꯡꯗꯕꯔꯤꯅꯤꯗ
ꯍꯣꯏ ꯃꯤ ꯑꯗꯨꯝ ꯂꯩꯕꯅꯤ ꯍꯥꯏꯕꯗꯤ ꯃꯄꯥꯟ ꯌꯥꯝ ꯊꯣꯛꯅꯤꯡꯗꯕ ꯃꯤꯀꯣ
ꯍꯣꯏ
ꯑꯦꯁ ꯑꯩꯅ ꯍꯥꯏꯕ ꯍꯧꯖꯤꯛ ꯑꯩꯈꯣꯏ ꯈꯨꯟꯒꯤ ꯏꯃꯥꯟꯅꯕꯗꯣ ꯃꯥꯁꯨ ꯄꯥꯟꯊꯣꯛꯑꯣ ꯌꯥꯗꯦꯕ ꯑꯩꯅꯦ ꯑꯗꯨꯝ ꯑꯩ ꯏꯃꯥꯟꯅꯕ ꯏꯃꯥꯟꯅꯕꯁꯦ ꯏꯃꯥꯟꯅꯕꯤ ꯃꯔꯤ ꯃꯉꯥ ꯑꯩꯅ ꯑꯗꯨꯝ ꯃꯥꯏ ꯌꯨꯝ ꯌꯧꯔꯒ ꯀꯧ ꯀꯧꯕ ꯆꯠꯄꯅꯦ ꯍꯧꯒꯠꯂꯣ ꯑꯁ ꯅꯥꯡꯁꯨ ꯍꯦꯟ ꯃꯂꯦ ꯆꯠꯂꯁꯦ ꯍꯥꯏꯔꯗꯤ ꯑꯗꯨꯝ ꯆꯠꯄꯅꯦꯕ ꯑꯗꯨꯕꯨ ꯊꯕꯛ ꯇꯤ ꯌꯥꯝ ꯐꯕ ꯑꯗꯣ ꯆꯥꯛ ꯆꯥꯃꯤꯟꯅꯕ ꯑꯣꯏꯔꯣ ꯀꯔꯤ ꯑꯣꯏꯔꯣꯁꯤꯗ ꯃꯥꯁꯦ ꯅꯨꯄꯤꯗꯧꯅꯀꯣ ꯀꯣꯜ ꯂꯤꯛ ꯐꯦꯡꯕ ꯑꯗꯨ ꯌꯥꯎꯕꯤꯅꯤ ꯆꯥꯛ ꯊꯣꯡꯕ ꯑꯗꯨ ꯑꯩ ꯌꯥꯝꯅ ꯅꯨꯡꯁꯤꯌꯦꯕ ꯃꯥꯗ ꯑꯗꯨ ꯁꯤꯚꯥꯏ ꯇꯧꯈ꯭ꯔꯦ
ꯍ ꯐꯥꯕ ꯃꯤꯁꯨ ꯑꯗꯨꯝ ꯂꯩꯕꯅꯦ
ꯍꯣꯏ ꯃꯥ ꯃꯤ ꯑꯇꯣꯞꯄꯒ ꯌꯥꯝꯅ ꯂꯥꯡꯉ ꯄꯨꯜꯂꯒ ꯇꯧꯗꯦ
ꯍ ꯍ
ꯌꯥꯝ ꯅꯨꯡꯁꯤꯌꯦ ꯏꯃꯥꯟꯅꯕꯅꯤ ꯍꯥꯏꯕ ꯋꯥꯅꯦ ꯅꯪꯁꯨ ꯂꯨꯅ ꯇꯤꯟꯅꯕ ꯅꯃꯥꯟꯅꯕꯤ ꯂꯩꯇꯦ
ꯂꯩꯏꯇꯦꯗꯦ
ꯑꯩ ꯑꯩ ꯑꯣꯏꯔ ꯑꯩ ꯑꯣꯏꯕꯤꯔꯒꯦꯁꯦ
ꯑꯩ ꯈꯨꯟ ꯈꯨꯟ ꯑꯁ ꯍꯣꯏ ꯀꯩꯁꯨ ꯀꯥꯏꯗꯦ ꯇꯤꯅꯥꯎ ꯌꯦꯛꯉꯁ